ꯌꯦꯒ ꯆꯠꯂꯅꯦꯕ ꯎꯝ ꯀꯕꯥ ꯑꯥꯏꯁꯣꯕꯤꯟꯗ ꯑꯥꯏꯁꯣꯅꯤꯇꯥ ꯑꯁꯣꯅꯤꯇꯥꯒꯤ ꯃꯥꯏꯕꯡꯕꯣꯛꯗꯤꯤ ꯍꯌꯦꯡꯕꯣꯛ ꯑꯥꯏꯁꯣꯅꯤꯇꯥ ꯂꯩꯇ꯭ꯔꯣ ꯍꯥꯏꯗꯤꯦ ꯕꯣꯛ ꯑꯥꯏ ꯁꯣꯗꯣ ꯂꯩꯇ꯭ꯔꯣꯕ ꯑꯣ ꯑꯕꯕꯨꯕꯗꯤꯗ ꯀꯣꯏ ꯥꯁꯅꯤ ꯁꯤ ꯅꯅꯦ ꯃꯤ ꯈꯔ ꯃꯝꯕ꯭ꯔꯥꯃꯤꯃꯤ ꯃꯅ ꯏꯁꯄꯦ ꯎꯔꯥ ꯎꯅꯤ ꯎꯅꯤ ꯑꯣ ꯟꯗ ꯍꯦꯒ ꯃꯁ ꯌꯥꯝ ꯇꯤꯦ ꯑꯩ ꯈꯪꯗꯦ ꯏꯍꯦ ꯃ ꯃꯅꯥꯏꯕꯨꯡꯒꯒꯤ ꯌꯨꯝ ꯁꯥꯕꯗꯣ ꯅꯠꯇ꯭ꯔꯣ ꯨ ꯄꯔꯦ ꯃꯥꯅꯤ ꯃꯥ ꯊꯣꯛꯄ꯭ꯔꯥ ꯉꯖ ꯊꯥꯛꯄ꯭ꯔꯥ ꯀꯩꯅ ꯇꯗ ꯀꯩꯅꯣꯒ ꯍꯧꯗꯣ ꯗꯤꯟꯅ ꯊꯥꯕꯕ ꯑꯁ ꯇꯥ ꯂꯒꯦ ꯃꯤ ꯑꯃꯐꯕꯨꯛ ꯈꯪꯗꯦꯗ ꯂ ꯋꯥꯏꯉꯣ ꯁꯥꯥꯔ ꯑꯁ ꯃꯃꯥ ꯃꯄꯥ ꯃꯃꯥ ꯃꯄꯥꯅ ꯑꯗꯨꯝ ꯍꯥꯏꯔꯛꯑꯗꯤ ꯈꯪꯉꯨꯅꯤ
ꯑꯗꯨꯅ
ꯏꯔꯛꯅꯈ꯭ꯔꯕꯤꯕꯣ ꯈꯪꯗꯦ ꯀꯃꯥꯏꯅ ꯇꯧꯗꯣꯏꯅꯣꯕ ꯗꯤ ꯑꯦꯁꯇ ꯂꯩꯔꯨꯕꯁꯨ ꯅꯠꯇꯦ ꯅꯪ ꯀꯩ ꯂꯝ ꯆꯠꯂꯨꯒꯦꯕ ꯪ ꯀꯔꯤꯝ ꯈꯪꯗꯦ ꯑꯩ ꯃꯄꯥꯟ ꯊꯣꯛꯇꯕ ꯍꯥꯏꯇꯥꯔꯦ ꯂꯨꯞꯄꯒ ꯂꯩꯔꯣꯀꯣ ꯑꯣꯐꯁꯦꯁ ꯑꯣꯏꯔꯒ ꯑꯗꯨꯃꯛꯁꯨ ꯍꯥꯏꯃꯟꯗꯦ ꯑꯣ ꯍꯥꯏꯃꯟꯕ ꯅꯠꯇꯦ ꯋꯥꯠꯄꯨ ꯋꯥꯠꯂꯤꯅꯤ ꯑꯩꯌꯨꯗꯒꯤ ꯅꯉꯣ ꯉꯉꯣ ꯆꯥꯗꯩꯊꯣꯛꯇꯕꯒꯤ ꯍ ꯍꯣꯏ ꯑꯗꯨꯗꯤ ꯉꯥꯛꯄꯤꯔꯣ ꯃꯈꯣꯟꯗꯣ ꯁꯥꯏꯂꯦꯟ ꯇꯝꯈꯤꯗꯧꯅꯤꯀꯣ ꯅꯪ ꯄꯥꯋꯔ ꯌꯥꯝ ꯀꯟꯕꯩ ꯑꯗꯨ ꯍꯩꯇꯦꯕ ꯍꯩꯇꯕ꯭ꯔꯥꯕ ꯅꯥꯣꯏ ꯍꯩꯗ ꯂꯥꯛꯇꯣꯏ ꯃꯤ ꯊꯑꯣꯏ ꯑꯣ ꯅꯪꯒꯤꯁꯦ ꯑꯝꯇ ꯂꯦꯟꯅꯒꯦꯅ ꯇꯧꯕꯅꯤ ꯖꯣ ꯅꯠꯇꯦ ꯅꯠ ꯔꯣꯡ ꯄꯥꯈꯩ ꯑꯥ ꯍꯣꯏ ꯇꯧꯈꯠꯂꯛꯎꯔ ꯋꯥꯅꯦꯁ ꯆꯥꯎꯥꯎꯔꯣꯅ ꯇꯧꯈ꯭ꯔꯔ ꯅꯪ ꯔꯦꯁꯄꯦꯛ ꯂꯩꯇ꯭ꯔꯤꯁꯦ ꯀꯩꯅꯣ ꯑꯩꯍꯥꯟ ꯆꯪꯖꯒꯦ ꯅ ꯅꯁꯥꯒꯤꯗ ꯈꯜꯂꯤꯁꯦ ꯀꯩꯅꯣ ꯁꯦꯜꯐꯤꯁ ꯑꯣꯏꯔꯦ ꯀꯩꯩꯅꯣ ꯑꯥꯏ ꯗꯣ ꯅꯣ
ꯒꯦ ꯂꯣꯏꯁꯤ ꯔꯦꯗ ꯒ ꯇꯧꯔꯒ ꯍꯦꯜꯂꯅꯤ ꯑꯃꯇꯪꯒ ꯇꯧꯔꯒ ꯇꯛ ꯇꯧꯔꯒ ꯂꯣꯏꯁꯤ ꯂꯣꯏꯁꯤꯜꯂꯁꯤ ꯁꯤꯗ ꯌꯥꯅꯕ ꯑꯃ ꯄꯨꯔꯛꯁꯦ ꯑꯁ ꯑꯝꯕꯤ ꯅꯪ ꯄꯥꯏꯗꯕꯁꯨꯨ ꯌꯥꯔꯣ ꯅꯪ ꯁꯦꯝꯕꯁꯨꯨ ꯌꯥꯔꯣ ꯑꯩꯗꯤ ꯂꯣꯏꯒ꯭ꯔꯦ ꯅꯪ ꯂꯣꯏꯒꯦꯔ ꯂꯣꯏꯔꯣꯏ ꯁꯦꯝꯕ ꯁꯨꯌꯥ ꯌꯔꯣꯏ ꯇꯅꯥꯎꯕꯤꯒ ꯅꯪꯒ ꯄꯥꯏꯅꯔꯒ ꯂꯣꯏꯗ꯭ꯔꯤꯕ ꯑꯅꯤ ꯃꯁꯦꯟ ꯀꯥꯞꯇꯦꯛꯅꯒꯗꯕꯅꯦꯕ ꯑꯩꯖꯦ ꯂꯣꯏꯒ꯭ꯔꯕꯦꫪꯣ ꯑꯃꯒ ꯀꯥꯞꯊꯦꯛꯅꯒ꯭ꯔꯦ ꯍꯥꯏꯌꯣ
ꯀꯩꯅꯣꯗꯣ ꯇꯥꯕꯔꯣ ꯇꯥꯏ ꯇꯥꯏ ꯍꯂꯣ ꯍꯂꯣ ꯐꯣꯟꯗꯅꯤ ꯑꯩꯅ ꯍꯥꯏꯅꯩꯁꯤ ꯇꯥꯕ꯭ꯔꯣ
ꯑꯩꯈꯣꯏꯒꯤ ꯂꯩꯔꯤꯕ ꯃꯌꯥꯝꯒꯤ ꯃꯤꯁꯤꯡꯁꯦ ꯁꯤꯁꯦ ꯑꯝꯇ ꯄꯨꯟꯅ ꯊꯤꯗꯣꯛꯇꯕ ꯌꯥꯔꯔꯣꯏ ꯌꯨꯝꯀꯣꯛ ꯊꯤꯕ ꯀꯥꯎꯟ ꯇꯧꯗ ꯌꯔꯔꯣꯏ ꯌꯨꯝꯀꯣꯛ ꯊꯤꯕꯒ
ꯎꯝ
ꯖꯤꯟꯁ ꯑꯁꯥꯡꯕ ꯑꯃ ꯁꯦꯠꯆꯤꯜꯂꯒ ꯎꯝ ꯐꯨꯔꯤꯠ ꯑꯉꯧꯕ ꯑꯃ ꯂꯤꯠꯁꯤꯜꯂꯒ ꯂꯣꯏꯗꯧꯔꯦ ꯈꯔ ꯋꯥꯠꯂꯤ ꯃꯤꯅꯤꯠ ꯆꯡꯅꯤꯌꯦ
ꯀꯩꯒꯤꯅꯣ
ꯔꯣꯏꯒꯦꯔꯣ ꯏꯈꯣꯏ ꯂꯣꯏꯔꯦ ꯑꯩ ꯂꯤꯈꯠꯂꯦ
ꯑꯩ ꯆꯠꯂꯔꯣꯏꯁꯦ ꯍꯥꯏꯗꯣꯛꯈ꯭ꯔꯁꯤꯔ ꯀꯩꯒꯤ ꯍꯣꯜꯂꯣ ꯀꯥꯏꯔꯛ ꯏꯔꯣꯕ ꯅꯠꯇꯦꯍꯦ ꯈꯪꯉꯦ ꯈꯪꯉꯦ ꯈꯣꯏ ꯀꯩ ꯅꯣ ꯍꯣꯏ ꯂꯥꯛ ꯑꯃꯒ ꯑꯩ ꯆꯠ ꯂꯊꯣꯛ ꯑꯗꯤ ꯑꯦ ꯌꯥꯗ ꯇꯧꯕꯅꯤꯅꯦ ꯁꯀꯨꯜꯅ ꯄꯥꯏꯔꯝꯒꯅꯤꯌꯦ ꯏꯅꯦ ꯏꯅꯥꯎꯄꯥ ꯍꯥꯏꯔꯅꯤ ꯀꯣꯟꯅ ꯂꯥꯛꯀꯗꯕ ꯏꯗꯨꯀꯦꯁꯟ ꯍꯥꯏꯔꯤꯖꯦ ꯈ꯭ꯋꯥꯏ
ꯀꯦ ꯁꯥ꯭ꯔꯁ
ꯑꯦ ꯀꯩꯅꯣꯗꯤ ꯈꯪꯗꯦ ꯅꯩꯔꯦꯍꯦ
ꯑꯩꯅ ꯑꯩꯅ ꯍꯥꯏꯔꯤꯁꯤ ꯈ꯭ꯋꯥꯏ ꯑꯆꯨꯝꯕꯅꯤ ꯂꯥꯏꯔꯤꯛ ꯍꯥꯏꯕꯖꯤꯃꯛ ꯇꯦꯟ ꯕꯦꯁꯦ ꯑꯝꯇ ꯑꯁ ꯌꯥꯗ꯭ꯔꯦꯗ ꯂꯦꯡꯕ ꯌꯥꯗ꯭ꯔꯕ ꯑꯩꯈꯣꯏꯒꯤ ꯑꯁꯦꯡꯕ ꯄ꯭ꯔꯣꯄꯔꯇꯤꯅꯦꯕ ꯑꯣ ꯄꯩꯁꯥꯗꯣ ꯀꯣꯟꯅ ꯐꯪꯉꯁꯨ ꯌꯥꯏ ꯍꯥꯢꯕ
ꯑꯁ ꯄꯩꯁꯥꯅ ꯉꯝꯕ ꯊꯕꯛ ꯉꯥꯛꯇꯅꯤꯗ
ꯑꯗꯣ ꯑꯩꯈꯣꯏꯗ ꯃꯍꯩ ꯍꯥꯏꯕꯁꯤꯗꯕꯨ ꯌꯥꯝ ꯏꯝꯄꯣꯔꯇꯦꯟ ꯑꯣꯏꯁꯤꯅꯦ ꯑꯩꯅ ꯍꯥꯢ ꯃꯍꯩ ꯇꯥꯟꯅꯕ ꯄꯩꯁꯥ ꯂꯩ
ꯃꯍꯩ ꯇꯥꯟꯅꯕ ꯅꯠꯇꯦ ꯅꯣꯂꯦꯗꯖ ꯍꯥꯢꯕꯅꯦ ꯅꯨꯄꯥ ꯗꯒ꯭ꯌꯨ ꯅꯣꯂꯦꯗꯖ ꯇꯥꯟꯅꯕ ꯄꯩꯁꯥ ꯂꯩꯇꯔꯦ ꯀꯔꯤꯒꯤ ꯂꯩꯔꯣꯏ ꯑꯗꯨ ꯢꯁꯥꯅ ꯍꯣꯠꯅꯔꯒꯗꯤ ꯂꯩꯒꯟꯕ ꯑꯦꯚ꯭ꯔꯤꯊꯤꯡ ꯏꯁ ꯑꯥꯎꯕ ꯁ꯭ꯇꯥꯢꯜ ꯗꯣ ꯑꯜꯕꯔꯠ ꯑꯦꯟꯁꯇꯥꯏꯟ ꯑꯗꯨꯒꯨꯝꯕꯗꯨꯗꯤ ꯆꯍꯨꯝ ꯀꯌꯥꯅꯣꯃ ꯐꯦꯜ ꯑꯣꯏꯔꯕꯁꯤꯕꯨ ꯑꯎꯝ ꯇꯧ ꯍꯣꯠꯅꯕ ꯀꯟꯕ ꯍꯥꯢꯒ ꯃꯥꯅꯦ ꯃꯥꯢ ꯄꯥꯛꯈꯤꯕꯅꯤ ꯃꯥꯅꯦ ꯆꯨꯝꯃꯦ ꯅꯪꯖꯨ ꯑꯗꯨꯃꯥꯢꯅ ꯆꯨꯝꯃꯦ ꯆꯨꯝꯃꯦ ꯆꯨꯝ ꯌꯥꯝ ꯐꯖꯩ ꯑꯦꯗꯚꯥꯏꯁ ꯂꯣꯢꯁꯜꯂꯁꯤꯅꯦ ꯑꯗꯨꯗꯤ ꯊꯕ ꯀꯥꯎ ꯑꯁꯣꯝꯗꯩ ꯀꯝꯄꯦꯟ ꯂꯥꯛ ꯉꯁꯤꯟ ꯈꯠꯂꯨꯔꯣꯢꯗ꯭ꯔꯣ ꯍꯥꯏꯗꯨ ꯃꯥꯅ ꯄꯨꯁꯟꯕꯅꯤꯅꯀꯣ ꯑꯩꯈꯣꯏꯁꯦ ꯑꯥ ꯆꯥ ꯆꯝꯃꯤ ꯂꯥꯛꯑꯝꯕꯤꯅ ꯑꯖꯤꯅ ꯑꯩꯗꯣ ꯂꯝꯕꯤ ꯂꯝ ꯆꯠꯄꯗ ꯈꯔꯗꯤ ꯆꯦꯛꯁꯜꯂꯨꯀꯣ ꯑꯥ ꯕꯦꯡꯒꯣꯜ ꯂꯩꯔꯤꯁꯤꯗꯤ ꯑꯥ ꯕꯦ ꯑꯥ ꯑꯗꯣ ꯍꯨꯔꯦꯟ ꯑꯥ ꯆꯠꯄꯗ ꯈꯔ ꯆꯦꯛꯁꯜꯂꯣꯀꯣ ꯅꯣꯏꯒꯤ ꯆꯠꯃꯤꯟꯅꯩ ꯃꯤꯗꯣ ꯖꯣꯟ ꯁꯤꯟꯇꯥꯡ ꯑꯦꯟ ꯀꯔꯤ ꯑꯕꯗꯦꯠꯅꯥꯎ ꯑꯦꯟ ꯑꯥꯏꯁꯣꯅꯤꯇꯣ ꯀꯣꯟ ꯍꯦ ꯃꯤ ꯑꯩ ꯏꯇꯣꯝꯇꯅꯤꯅꯦ ꯌꯥꯎꯗꯣꯢꯁꯦ ꯑꯁ ꯇꯟꯕꯨ ꯇꯜꯒ꯭ꯔꯦ ꯇꯧꯋꯤꯖꯦ ꯍꯣꯔꯦꯟ ꯑꯣ ꯑꯣꯇꯣ ꯔꯤꯛꯁꯥꯗ ꯆꯠꯇꯣꯏꯔꯣ ꯑꯣꯇꯣꯗ ꯆꯠꯇ꯭ꯔꯗꯤ ꯀꯔꯤꯗ ꯆꯠ ꯒꯥꯔꯤ ꯑꯝ ꯂꯩꯗꯅ ꯆꯠꯅꯤꯁꯨ ꯂꯩ ꯑꯩꯒꯤ ꯀꯩꯅꯣꯗ ꯃꯣꯝꯄꯥꯛ ꯃꯈꯥꯗ ꯒꯥꯔꯤ ꯁꯣ ꯑꯝ ꯂꯩꯍ ꯑꯣ ꯅꯣ ꯑꯣ ꯀꯔꯝꯕ ꯒꯥꯔꯤꯗꯅꯣ ꯐꯦꯔꯥꯔꯤꯔꯣ ꯕꯨꯒꯥꯇꯤꯔꯣ ꯒꯥꯔꯤ ꯃꯤ ꯌꯥꯝ ꯆꯜꯂꯣꯢ ꯇ꯭ꯔꯛ ꯑꯝ ꯂꯩꯍꯧ ꯅꯪ ꯀꯣꯛ ꯇꯥꯇꯥ ꯁꯨꯃꯨ ꯑꯝ ꯊꯎ ꯍꯥ ꯑꯗꯨꯗꯤ ꯒꯒꯥ ꯑꯝ ꯄꯨꯂꯞ ꯆꯠ ꯌꯥꯢ ꯌꯥꯢ ꯎꯝ ꯖꯧꯒꯥ ꯑꯝꯗ ꯀꯔꯤ ꯇꯧꯕ ꯍꯥꯢꯗꯤ ꯔꯤꯁꯇꯥꯔ ꯇꯧꯕ ꯍꯥꯢꯇꯥꯔꯦ ꯑꯩꯈꯣꯢꯒꯤ ꯑꯂꯕꯦꯟ ꯀꯥꯔꯦ ꯍꯥꯢꯕꯒꯤ ꯁꯤꯝꯕꯣꯜꯗꯣ ꯎꯠꯄ ꯍꯥꯢ ꯀꯅꯥ ꯀꯅꯥ ꯅꯣꯢ ꯁꯟ ꯅꯣ ꯅꯨꯄꯥꯗ ꯀꯅꯥ ꯀꯅꯥ ꯅꯨꯄꯥꯗꯤ ꯌꯥꯝ ꯍꯣꯢ ꯁꯪꯒ꯭ꯔꯥꯝ ꯄꯥꯢꯁꯤꯟꯂ ꯊꯝꯒꯦ ꯊꯝ ꯐ꯭ꯔꯁ ꯌꯥꯗꯕ ꯅꯃꯥꯟꯅꯕ ꯀꯔꯤꯑꯕ
ꯃꯇꯝꯁꯨ ꯌꯥꯎꯏ
ꯅꯃꯥꯟꯅꯕ ꯀꯔꯤꯕ ꯁꯤꯒꯤ ꯢꯕꯣꯜ ꯆꯥꯗꯣ ꯃꯅꯨꯡꯆꯥ ꯃꯦꯁꯤ ꯃꯦꯁꯤꯗ ꯇꯝ ꯌꯥꯗꯦ ꯍꯥꯏꯕꯩ ꯊꯧꯔꯤ ꯌꯥꯟ ꯇꯧꯔꯝꯅꯤ ꯍꯥꯢꯔꯤꯁꯤꯅ ꯇꯧ ꯀꯩꯁꯨ ꯇꯧꯕ ꯌꯥꯗ ꯚꯥꯢ ꯃꯄꯥꯟꯗ ꯑꯗꯨꯝ ꯐꯛ ꯊꯥꯔ ꯇꯧꯕꯅꯦ
ꯇꯧꯃꯤꯍꯥꯢ
ꯑꯥꯢ ꯑꯦ ꯑꯦꯁ ꯑꯗꯨ ꯃꯤ ꯐꯠꯇ꯭ꯔꯣ ꯇꯧꯋꯦ ꯍꯥꯢ ꯍꯥ
ꯐꯩꯌꯦ ꯑꯩꯖꯨ ꯀꯔꯤ ꯍꯥꯢꯈ꯭ꯔꯒꯦ ꯑꯩ ꯁꯤꯗꯗꯦ ꯑꯩꯅ ꯄ꯭ꯔꯣꯕ꯭ꯂꯦꯝꯗꯣ ꯑꯗꯨꯝ ꯍꯥꯏꯕꯅꯤ ꯃꯥꯒꯤ ꯊꯣꯛꯈꯤꯕ ꯄꯥꯁꯀꯤꯗꯪꯗꯣ ꯃꯥꯅ ꯀꯂꯛꯄꯅꯤ
ꯑꯩ ꯍꯣꯇꯦꯜ ꯑꯁ ꯁꯣꯢꯌꯦ ꯉꯁꯤ ꯑꯉꯥꯡ ꯃꯆꯥ ꯑꯣꯢꯔꯨꯕ ꯅꯣꯢꯗꯤ ꯊꯥꯒꯠ ꯈꯔꯗꯤ ꯃꯈꯣꯡ ꯁꯦꯡꯅ ꯆꯠꯍꯟꯅꯤꯡꯕ ꯍꯥꯏꯇꯥꯔꯦ ꯑꯣꯀꯦ ꯑꯣꯀꯦ ꯅꯥꯎ ꯏꯁ ꯄꯔꯖꯦꯟ ꯁꯤ ꯄꯔꯖꯦꯟꯗꯗꯤ ꯁꯤꯊꯦ ꯎꯝ ꯇ꯭ꯔꯦꯠ ꯇ꯭ꯔꯦꯠꯅ ꯂꯥꯏꯔꯤꯛꯁꯨ ꯀꯔꯝ ꯄꯥꯎꯍꯧꯗ ꯍꯌꯦꯡ ꯑꯉꯥꯎꯕ ꯁꯣꯢꯔꯣꯢꯗꯣ ꯑꯗꯨꯕꯨꯗꯤ ꯇꯨꯋꯦꯜꯞ ꯂꯣꯏꯕꯗꯒꯤ ꯒ꯭ꯌꯥꯟꯗꯤ ꯈꯤꯇꯪꯗꯤ ꯂꯥꯛꯀꯅꯤꯀꯣ ꯃꯤ ꯀꯌꯥꯗ ꯃꯇꯝ ꯃꯥꯡꯅꯔꯤꯕ ꯂꯥꯏꯔꯤꯛ ꯇꯝꯅꯔꯤꯕ ꯃꯌꯥꯝ ꯀꯔꯤꯒꯤꯅꯣꯗꯤ ꯈꯪ ꯃꯣꯢ ꯃꯇꯝ ꯃꯥꯡꯍꯜꯂꯤꯕꯗꯨꯅꯤ ꯔꯦꯠꯇ ꯄꯨꯂꯞ ꯆꯪꯕ ꯌꯥꯏꯌꯦꯕꯀꯣ ꯂꯥꯏꯔꯤꯛꯇ ꯇꯝꯗ꯭ꯔꯗꯤ ꯇꯣꯛꯊꯣꯛꯑꯣ ꯕꯤ ꯑꯦ ꯇꯧꯔꯨꯔꯦ ꯑꯔꯥꯟꯕ ꯇꯥ ꯑꯁ ꯌꯥꯔꯦ ꯄꯦꯅꯥꯎꯕꯤꯅ ꯑꯗꯨꯃꯥꯢ ꯍꯥꯢꯔꯛꯏꯔꯕ ꯍꯥꯢꯔꯛꯇꯦꯗ ꯏꯁ ꯗꯥꯎꯕꯤꯅ ꯍꯥꯏꯅ ꯍꯥꯏꯔꯕ ꯗꯥ ꯔꯣꯅꯤꯅ ꯍꯥꯢꯒ꯭ꯔꯣ ꯍꯥꯢꯁꯦ ꯁꯤ ꯋꯥꯔꯤꯖꯦ ꯑꯣꯏꯁ ꯃꯅꯔꯤꯅꯦ ꯋꯥꯔꯤꯁꯦ ꯅꯨꯉꯥꯏꯗꯀꯣ ꯑꯩꯅ ꯍꯥꯏꯖꯅꯤꯡꯉꯤꯗꯤ ꯗꯥ ꯃꯥꯢ ꯄꯥꯛꯄ ꯂꯣꯢꯌꯣ ꯇꯨꯡꯗ ꯅꯅꯥꯎ ꯁꯛꯁꯦꯁꯐꯨꯜ ꯄꯥꯔꯁꯟ ꯍꯥꯏꯕ ꯑꯃ ꯑꯣꯏꯒꯦ ꯍꯥꯏꯔꯒꯗꯤ ꯁꯤꯒꯨꯝꯕ ꯀꯌꯥꯁꯤ ꯁ꯭ꯇ꯭ꯔꯒꯜ ꯇꯧꯔ ꯆꯠꯀꯅꯤ ꯇꯨꯡꯗ ꯅꯅꯥꯎ ꯑꯩ ꯂꯩꯍꯧꯔꯤ ꯁꯤ ꯀꯥꯎꯕꯤꯒꯅꯣ ꯀꯥꯎꯗꯦ ꯂꯦꯞꯄꯤꯅꯦꯅ ꯇꯧꯔ ꯀꯧꯔꯛꯀꯦ ꯑꯝꯕꯤꯔ ꯆꯧ ꯌꯥꯏꯃꯗꯅꯦꯕ ꯇꯝꯃꯤꯖꯦ
ꯈꯣꯏꯗꯧꯅ ꯃꯥꯡꯉꯒꯦꯕ ꯑꯈꯣꯏ ꯆꯧꯌꯥꯏꯃ ꯂꯧꯋꯣ ꯌꯥꯔꯤ ꯑꯈꯣꯏꯁꯦ ꯃꯥꯡꯉꯕꯅꯦ ꯃꯨꯁꯨꯛ ꯃꯨꯁꯜꯂꯛꯑꯒ ꯈꯔ ꯂꯩꯗꯤ ꯄꯨꯡꯃꯥꯡ ꯃꯥꯡ ꯃꯥꯡꯗꯧꯅ ꯂꯧꯕ ꯌꯥꯔꯤꯁꯤꯅꯤ ꯈꯣꯢꯖꯨ ꯈꯜꯂꯝꯃꯦ ꯊꯤꯅ ꯀꯥꯟꯅ ꯂꯩꯔꯝꯃꯦ ꯀꯣ ꯀꯣ ꯀꯩꯅꯣ ꯀꯥꯟꯅꯔꯤꯅꯣ ꯌꯥ ꯃꯅꯨꯡ ꯍꯨꯠꯅ ꯇꯥꯛꯑꯦꯕ ꯏꯂꯕꯦꯟ ꯇꯨꯋꯦꯜꯞ ꯀꯥꯁꯦ ꯈꯣꯏꯅ ꯃꯔꯨ ꯑꯣꯏꯗꯦꯅ ꯈꯜꯂꯨꯕ ꯢꯁꯣꯔꯅ ꯑꯣꯏꯔꯝ ꯀꯩꯗ ꯑꯣꯏ ꯑꯗꯒꯤ ꯈꯪꯕ ꯈꯣ
ꯑꯣ ꯁꯤꯠ
ꯉꯥꯛꯂꯩꯔ ꯃꯊꯛꯇ ꯅꯨꯡꯁꯥ ꯌꯥꯢꯕꯝ ꯂꯩꯕꯅꯤ ꯑꯗꯨꯗ ꯌꯥꯏꯔꯨꯆꯣ ꯑꯪ ꯑꯗꯣ ꯊꯣꯡ ꯍꯥꯡꯇꯣꯛ ꯌꯥꯗꯦꯅꯦ ꯀꯅꯥ ꯁꯣ ꯂꯣꯟꯕ꯭ꯔꯥ ꯂꯣꯟꯕ ꯃꯥꯜꯂꯤꯅꯦ ꯊꯨꯒꯥꯏꯔꯅꯤ ꯅꯨꯄꯤ ꯗꯠ ꯑꯥꯏꯁ ꯑꯗꯨꯗꯤ ꯑꯥꯎ ꯇꯣꯉꯥꯟ ꯆꯥꯏ ꯅꯌꯥꯝꯕ ꯀꯩ ꯃꯥꯜꯂꯤ ꯑꯗꯨꯝ ꯇꯣꯡꯉꯤꯕ ꯀꯗꯧꯔꯒꯦ ꯏꯁ ꯏꯁ ꯀꯥꯗꯒ ꯂꯦꯞꯄꯒ ꯄꯥꯒ ꯄꯠ ꯀꯛꯄꯤꯔꯣ ꯀꯛꯄꯤꯔꯣ ꯇ꯭ꯔꯥꯃꯊꯣꯏ ꯌꯧꯒ꯭ꯔꯝꯅꯤ ꯉꯁꯥꯏꯖꯨ ꯏꯟ ꯐꯤ ꯁꯨꯕ꯭ꯔ ꯏꯟ